ꯍꯜꯂꯣ
ꯍꯜꯂꯣ ꯀꯩꯗꯧꯔꯤꯕꯅꯣ
ꯑꯗꯨꯝ ꯐꯝꯃꯤ
ꯑ
ꯅꯪꯗꯤ
ꯑꯁ ꯑꯩꯁꯨ ꯆꯥꯛ ꯊꯣꯡꯁꯦꯟꯅꯅ ꯂꯩꯕ
ꯀꯩ ꯊꯣꯡꯗꯣꯏꯅꯣ
ꯉꯔꯥꯡꯒꯤ ꯅꯣꯛ ꯎꯁꯣꯏꯒ ꯑ ꯃꯦꯔꯦꯟ ꯃꯅꯥꯗꯣ ꯑꯗꯨ ꯑꯃꯨꯛꯀ ꯊꯣꯡ ꯊꯣꯡꯗꯣꯏꯅꯤ
ꯍꯥꯎꯅꯤ
ꯅꯪꯗꯤ ꯆꯥꯛ ꯊꯣꯡꯕ ꯍꯧꯗ꯭ꯔꯤ
ꯏꯁ ꯆꯥꯕꯁꯨ ꯂꯣꯏꯔꯦ ꯑꯩꯈꯣꯏꯗꯤ
ꯆꯥꯕ ꯂꯣꯏꯔꯦ ꯑꯁ ꯌꯥꯝ ꯉꯜꯂꯦꯅ ꯑꯗꯨꯗꯤ
ꯍꯣꯏ
ꯑ ꯀꯔꯤ ꯃꯊꯦꯜ ꯆꯥꯔꯦ
ꯉꯁꯤ ꯌꯤꯔꯨꯝ ꯆꯥꯏꯌꯦ
ꯏꯔꯣꯝꯕ
ꯌꯤꯔꯨꯝ ꯌꯤꯔꯨꯝ
ꯑꯆꯥ ꯆꯥ ꯆꯥ ꯌꯦꯔꯨꯝ ꯎꯝ
ꯑꯥꯎ
ꯌꯦꯔꯨꯝ ꯈꯛꯇ ꯆꯥꯕ ꯌꯥꯕ꯭ꯔꯥꯅꯦ
ꯌꯦꯔꯨꯝꯒ ꯃꯇꯔ ꯆꯥꯛ ꯊꯣꯡꯉ ꯆꯥꯕ
ꯑꯩꯗꯤ ꯌꯦꯔꯨꯝ ꯈꯛꯇ ꯆꯥꯕ꯭ꯔꯥꯅꯀꯣ
ꯌꯦꯔꯨꯝ ꯈꯛꯇ ꯆꯥꯕ ꯌꯥꯗꯦꯗ
ꯎꯝ ꯆꯥꯛꯇꯣ ꯅꯪꯒꯤ ꯀꯩꯅꯣꯗ ꯄꯥꯜꯂꯩꯅꯤꯕ ꯌꯦꯔꯨꯝ ꯈꯛꯇ ꯆꯥꯕꯒꯤ
ꯑ ꯅꯠꯇꯦ ꯂꯩꯌꯦ
ꯀꯩꯗꯧꯕꯅꯤ ꯉꯁꯤ
ꯑꯁ ꯑꯗꯨꯝ ꯂꯩꯔꯅꯤꯗ ꯆꯥꯛꯈꯨꯝꯁꯨ ꯂꯩꯇꯕꯅꯤꯅ ꯇꯨꯝ ꯌꯨꯝꯗ ꯇꯨꯝꯂꯒ ꯍꯤꯞꯂꯒ ꯑꯃꯨꯛꯀ ꯍꯥꯞꯀꯠꯂꯒ ꯑꯃꯨꯛꯀ ꯆꯠꯊꯣꯛ ꯆꯠꯁꯤꯟ ꯃꯊꯛ ꯀꯥ ꯀꯥꯀꯨꯝꯕ ꯑꯗꯨꯝ ꯉꯥꯛꯇꯅꯤ ꯑꯇꯣꯞ ꯑꯇꯣꯞꯄ ꯊꯕꯛ ꯂꯩꯗꯕꯅꯤꯅ ꯊꯕꯛ ꯄꯤꯌꯣꯅꯦ
ꯑ ꯏꯁ ꯊꯄꯛ ꯂꯩꯣꯏꯇꯦꯗ
ꯑ ꯊꯕꯛ ꯂꯩꯇꯦ ꯅꯣꯏꯗ ꯀꯩꯅꯣꯒꯤ ꯐꯤꯒꯕ ꯁꯨꯅꯤꯡꯉꯥꯏ ꯂꯩꯇ꯭ꯔꯣ
ꯐꯤ ꯆꯨꯚꯒ ꯑꯩꯈꯣꯏꯗ ꯏꯁꯤꯡ ꯂꯩꯇ꯭ꯔꯕꯅꯤ ꯅꯣꯏ ꯐꯤ ꯁꯨꯅꯕ ꯄꯨꯕꯤꯔꯣ ꯑꯗꯨꯗꯤ
ꯑꯥ ꯑꯩ ꯀꯩꯅꯣꯒꯤ ꯐꯤ ꯁꯨꯕꯗꯤꯀꯣ ꯌꯥꯝ ꯀꯩꯅꯣ ꯄꯥꯝꯃꯦꯕ
ꯁꯨꯕꯤꯔꯣꯖ
ꯍꯥꯏꯗꯤ ꯃꯤ ꯑꯇꯣꯞꯄꯅ ꯐꯤ ꯁꯨꯕ ꯍꯥꯏꯅ ꯁꯦꯠꯇꯦ ꯑꯩ ꯏꯁꯥꯅ ꯀꯩꯅꯣꯁꯨ ꯎꯒꯗꯕꯅꯤ
ꯑꯁ ꯌꯥꯝ ꯐꯩꯅ ꯑꯗꯨꯗꯤ
ꯎꯝ ꯑꯗꯨꯒꯤ ꯃꯤꯅ ꯁꯨꯕꯤꯕꯗꯣ ꯑꯗꯨꯒꯤ ꯍꯥꯄ ꯈꯔ ꯅꯨꯡꯉꯥꯏꯇꯕ ꯐꯖꯅ ꯁꯨꯕ꯭ꯔꯥ ꯐꯖꯅ ꯁꯨꯗꯕ꯭ꯔꯥ ꯑꯗꯨꯒꯤ ꯋꯥꯈꯟꯗ ꯂꯩꯕꯨꯀꯣ
ꯑꯥ ꯑ ꯋꯥꯅꯦ ꯋꯥꯅꯦ ꯆꯨꯝꯃꯦ
ꯏꯆꯦ ꯑꯩꯈꯣꯏꯅ ꯑꯩꯁ ꯅꯪꯒꯤ ꯐꯤ ꯁꯨ ꯄꯤꯔꯒꯦ ꯑꯦ ꯁꯨꯒꯅꯨ ꯑꯩ ꯑꯩꯒꯤ ꯐ ꯑꯩ ꯁꯨꯒꯅꯤ ꯑꯗꯨꯒ ꯂꯒꯨꯝꯕ ꯆꯠꯄ ꯐꯤꯔꯣꯜꯗꯨꯗꯤ ꯅꯣꯏꯅ ꯁꯨ ꯑꯣꯏꯅꯨꯣ
ꯑꯁ ꯑꯐꯕ ꯑꯃꯅ ꯃꯤꯗ ꯄꯤꯈ꯭ꯔꯦꯅꯦ
ꯎꯝ ꯑꯗꯨꯅ ꯑꯁ ꯑꯗꯨꯗꯤ ꯌꯥꯝ ꯊꯥꯔꯦꯅꯦꯀꯣ
ꯎ
ꯃꯣꯏꯗꯤ ꯀꯩꯅꯣꯒꯤ ꯎꯝ
ꯅꯨꯄꯤꯈꯣꯏꯗꯤ ꯄꯪꯁꯨꯗ ꯁꯨꯕ ꯕ꯭ꯔꯁꯇ ꯀꯣꯏꯅꯒ ꯇꯛꯉꯒꯀꯣ ꯃꯆꯨ ꯐꯥꯎ ꯂꯣꯏꯅꯃꯛ
ꯊꯣꯛ ꯀꯅꯤꯕ ꯎꯝ ꯃ ꯁꯤ ꯄꯣꯠ ꯐꯠꯇꯦ ꯐꯛꯑꯦ ꯍꯥꯏꯕꯗꯨ ꯈꯪꯗꯦꯕ ꯑꯗꯨ ꯃꯣꯏꯅ ꯃꯣꯠꯄꯣ ꯃꯐꯝꯗ ꯐꯖꯅ ꯁꯨꯕ ꯑꯩꯈꯣꯏꯗꯤ ꯇꯥꯞꯅ
ꯅ ꯅꯣꯏꯒꯤ ꯎ ꯖꯤꯟꯄꯦꯠ ꯃꯈꯥꯎꯅꯨꯀꯣ ꯇꯥꯞꯅ ꯀꯩꯅꯣꯒꯤ ꯇꯥꯛꯏꯕ ꯑꯃꯒ ꯐꯖꯅ ꯁꯨꯔꯒ ꯑꯁꯥꯗꯁꯨ ꯀꯩꯅꯣꯒꯤ ꯀꯪꯍꯟꯗꯦ ꯑꯗꯨꯒꯤ ꯅꯨꯡꯁꯥꯁꯨ ꯀꯟꯅꯕ ꯃꯐꯝꯅꯤꯀꯣ
ꯅꯪꯒ ꯂꯩꯃꯤꯅꯕ ꯃꯤꯗꯤ ꯅꯨꯡꯉꯥꯏꯔꯦꯅꯦ
ꯎꯝ ꯐꯤ ꯁꯕꯔꯤ ꯊꯨꯁꯨ ꯊꯨꯋꯦꯠ ꯆꯠꯠꯠ ꯆꯠ ꯆꯠ ꯊꯣ ꯐꯤꯗꯤ ꯐꯗꯤ ꯐꯤ ꯁꯨꯕꯗꯤ ꯑꯩ ꯑꯩꯉꯣꯟꯗꯗꯤ ꯊꯕꯛ ꯅꯠꯇꯦꯗ ꯁꯤꯒꯨꯝꯕꯗꯤ ꯆꯥꯅꯤ ꯆꯍꯨꯝ ꯑꯣꯏꯔꯁꯨ ꯃꯤꯅꯤꯠ ꯇꯔꯥꯒꯨꯝꯕꯗ ꯂꯣꯏꯁꯤꯜꯂꯒꯅꯤ
ꯑꯁ ꯑꯗꯨꯒ ꯐꯖꯅ ꯁꯨꯕ
ꯑꯁ ꯐꯖ ꯔꯦꯁꯨꯣꯕ
ꯐꯥꯖꯗꯦꯗ ꯃꯤꯅꯤꯠ ꯇꯔꯥꯗ ꯀꯃꯥꯏꯅ ꯂꯣꯏꯁꯤꯟꯗꯣꯏꯕ
ꯑ ꯁꯦꯡꯕꯅꯤ ꯑꯗꯨꯃꯥꯏꯅ ꯁꯨꯕꯅꯦ ꯍꯥꯏꯗꯤ ꯌꯥꯝ ꯁꯨ ꯀꯩꯅꯣꯒꯤ ꯑꯃꯣꯠꯄ ꯑꯩꯈꯣꯏꯗ ꯂꯣꯏꯅ ꯑꯃꯨꯛ ꯆꯥꯝꯊꯣꯛꯔꯒ ꯐꯖꯅ ꯁꯨꯔ ꯍꯥꯞꯄꯅꯤ ꯑꯗꯨꯅ ꯐꯩ ꯃꯤ ꯑꯇꯣꯞꯄꯅ ꯁꯨꯔꯤꯗꯤ ꯀꯩꯅꯣꯒꯤ ꯐꯖꯅ ꯁꯨꯔꯁꯨ ꯀꯩꯅꯣꯒꯤ ꯀꯩꯅꯣꯒꯤ ꯏꯁꯥꯗꯒꯤꯀꯣ ꯍꯥꯞꯄ ꯉꯝꯉꯥꯏꯗ ꯂꯩꯕꯀꯣ ꯍꯥꯞꯅꯤꯡꯗꯕꯁ ꯁꯤꯒꯤ ꯐꯤꯔꯣꯜꯁꯦ ꯃꯤ ꯑꯇꯣꯞꯄꯅ ꯁꯨꯕꯅꯦ ꯁꯤꯁꯦ ꯐꯖꯅ ꯁꯨꯕꯤꯕ꯭ꯔꯥ ꯁꯨꯗꯕ꯭ꯔꯥ ꯑꯗꯨꯒꯤ ꯋꯥꯈꯜꯗ ꯑꯗꯨꯝ ꯂꯩꯔꯦꯕ ꯎꯅꯒ ꯂꯩꯈ꯭ꯔꯦꯕ ꯑꯗꯨꯒꯤ ꯋꯥꯈꯜꯗ ꯁꯤꯒꯨꯝꯕ ꯎꯝ ꯑꯁꯤꯒꯨꯝꯕ ꯋꯥꯈꯜ ꯊꯣꯛꯄꯁꯦ ꯀꯩꯅꯣꯒꯤ ꯑꯉꯥꯡ ꯑꯣꯏꯔꯤꯉꯩꯗ ꯕꯣꯔꯗꯤꯡ ꯂꯩꯕ ꯃꯇꯝꯗ ꯏꯁꯥꯅ ꯗꯨꯝ ꯁꯨꯔꯒ ꯂꯩꯕ ꯀꯣ
ꯑꯦ
ꯆꯍꯤ ꯃꯉꯥ ꯑꯣꯏꯔꯗꯤ ꯕꯨꯗꯤꯡꯗ ꯂꯩꯌꯦꯕꯥꯏ ꯑꯗꯨꯗꯤ ꯑꯁ
ꯍꯥ
ꯆꯍꯤ ꯃꯉꯥꯗꯒꯤꯀꯣ ꯆꯍꯤ ꯃꯉꯥ ꯌꯥꯝ ꯄꯤꯛꯂꯤꯉꯩꯗꯒꯤ ꯕꯣꯔꯗꯤꯡꯗ ꯂꯩꯕ ꯎꯝ ꯎꯝ ꯑꯗꯨꯗꯤꯗꯤ ꯀꯩꯅꯣꯒꯤ ꯀ꯭ꯂꯥꯁ ꯀꯦ ꯖꯤ ꯋꯥꯟ ꯑꯣꯏꯔꯗꯤ ꯀ꯭ꯂꯥꯁ ꯇꯦꯟ ꯍꯥꯎ ꯑꯃꯨꯛꯀ ꯏꯂꯚꯦꯟ ꯇꯨꯋꯦꯜꯐ ꯑꯃꯨꯛꯀ ꯕꯤ ꯑꯦꯠ ꯇꯝꯃ ꯀꯥꯟꯗꯁꯨ ꯑꯗꯨ ꯕꯣꯔꯗꯤꯡꯒ ꯂꯩꯌꯦꯕꯀꯣ
ꯑꯥ ꯑꯠꯆꯥ
ꯑꯣꯏꯔꯗꯤ ꯑꯗꯨꯝ ꯍꯤꯕꯤꯠ ꯑꯗꯨ ꯑꯣꯏꯔꯗꯤ ꯍꯤꯕꯤꯠ ꯑꯣꯏꯗꯣꯏꯅꯦ
ꯑ ꯌꯥꯏꯗ ꯍꯕ ꯍꯦꯕꯤꯗꯅꯦ
ꯎꯝ ꯑꯃꯃꯨꯀ ꯀꯟꯕ ꯍꯧꯒꯦꯔ ꯈꯪꯗ꯭ꯔꯦ ꯑꯗꯨ ꯍꯧꯖꯤꯛ ꯐꯥꯎꯕꯗꯤ ꯑꯩꯅ ꯃꯌꯥꯝ ꯃꯈꯣꯏꯗ ꯑꯗꯨꯝ ꯁꯨꯒꯅꯤ ꯑꯗꯨꯒ ꯂꯥꯎꯒꯨꯝꯕ ꯆꯠꯄꯗꯤ ꯑꯗꯨꯗꯤ ꯑꯩꯗꯤ ꯁꯨꯗꯦ ꯂꯥꯎꯒꯨꯝꯕ ꯐꯤꯔꯣꯜ ꯆꯠꯂꯒ ꯑꯗꯨꯝꯗꯨꯗꯤ ꯊꯝꯃꯦ ꯑꯗꯨ ꯁꯤꯗꯤ ꯅꯣꯏꯅ ꯁꯨꯒꯗꯕꯅꯤ
ꯑꯋꯥꯕ ꯊꯕꯛ ꯄꯤꯒꯅꯤꯗ ꯑꯗꯨꯗꯨꯅ
ꯑꯗꯨ ꯅꯪꯗꯤ ꯀꯩꯅꯣꯒꯤ ꯅꯣꯏꯁꯨ ꯐꯤ ꯅꯨꯄꯤꯗꯤ ꯐꯤ ꯁꯨꯕ ꯌꯥꯝ ꯍꯥꯏꯔꯝꯃꯅꯤꯅꯦ
ꯑꯁ ꯍꯩꯗ꯭ꯔꯗꯤ
ꯆꯥꯛ ꯆꯥꯛ ꯌꯦꯟꯁꯥꯡꯁꯨ ꯊꯣꯡꯕ ꯍꯩꯕ꯭ꯔꯥꯅꯦ
ꯆꯥꯛ ꯌꯦꯤꯟ ꯆꯥꯡꯗꯤ ꯊꯣꯡꯕꯕꯨꯗꯤ ꯍꯩꯌꯦ ꯑꯗꯨ ꯑꯦꯛꯁꯄꯔꯠꯇꯤ ꯑꯣꯏꯗꯦ
ꯑꯩꯗꯤ ꯆ ꯍꯥꯏꯗꯤ ꯍꯥꯏꯗꯤ ꯆꯥꯛ ꯇꯥꯛ ꯀꯥꯞꯅꯤꯡꯉꯥꯏꯀꯣ ꯑꯗꯨ ꯌꯥꯝ ꯍꯩꯌꯦꯅꯦ ꯌꯦꯟꯁꯥꯡꯕꯨꯗꯤ ꯌꯥꯝ ꯍꯩꯇꯦ
ꯑ ꯆꯥꯛ ꯈꯤꯟꯖꯥꯡꯗꯤ ꯅꯨꯄꯥꯥꯟꯅ ꯊꯣꯡꯕꯅꯦ ꯍꯥꯎꯋꯦꯗ
ꯎꯝ ꯑꯗꯨꯒꯤꯅ ꯀꯩꯅꯣꯒꯤ ꯃꯤ ꯑꯇꯣꯞꯄ ꯑꯩꯈꯣꯏꯅ ꯑꯁꯤꯁ ꯅꯪ ꯀꯩꯅꯣꯒꯤ ꯏꯟꯁꯥꯡ ꯊꯣꯡꯕ ꯃꯇꯝꯗ ꯅꯪ ꯏꯈꯣꯠ ꯈꯤꯇꯪ ꯁꯣꯂꯗꯤ ꯌꯥꯝ ꯍꯥꯎꯋꯦꯅꯦ ꯀꯥꯏꯅꯒ
ꯎꯝ ꯇꯨꯝꯕ ꯍꯩꯔ ꯇꯝꯕ ꯍꯧꯔꯣ ꯑꯗꯨꯗꯤ
ꯎꯝ ꯑꯩꯗꯤ ꯀꯩꯅꯣꯒꯤꯅꯦ ꯈꯨꯠ ꯊꯨꯝꯕꯥ ꯍꯥꯏꯕꯗꯨ ꯅꯨꯄꯥꯗꯨꯅꯤꯅꯦꯅ ꯑꯩꯅ ꯍꯥꯏ
ꯑꯁ
ꯑꯗꯨꯅꯦ ꯅꯨꯄꯥꯈꯣꯏꯁꯨ ꯌꯦꯟꯁꯥꯡ ꯊꯣꯡꯕ ꯌꯥꯝ ꯍꯩꯕ ꯂꯩꯔꯦ
ꯎ ꯂꯩꯌꯦ ꯅꯨꯄꯥꯁꯨ ꯌꯥꯝ ꯍꯩꯕ ꯂꯩꯕꯅꯦ ꯑꯗꯨꯒꯤꯅꯦ ꯑꯩꯈꯣꯏꯗꯤ ꯀꯩꯅꯣ ꯑꯩꯈꯣꯏ ꯖꯗꯥꯒꯨꯝꯕꯅ ꯑꯗꯨꯝ ꯊꯣꯡꯕꯒꯤ ꯑꯩꯈꯣꯏ ꯑꯩꯗꯤ ꯆꯥꯛ ꯌꯦꯟꯖꯥꯡ ꯊꯣꯡꯗ꯭ꯔꯦ ꯄꯟ ꯊꯣꯡꯕꯅ ꯍꯥꯎꯋꯦ
ꯑꯩꯒꯤ ꯑꯪꯀꯜ ꯑꯪꯀꯜꯒꯤ ꯌꯨꯝꯗꯀꯣ
ꯑꯣ ꯑꯣ
ꯑꯪꯀꯜꯒꯤ ꯌꯨꯝꯗ ꯑꯗꯨꯝ ꯂꯩꯌꯦꯕ ꯃꯣꯏꯁꯤ ꯃꯤ ꯌꯥꯝꯅꯕꯅꯤꯅ ꯃꯆꯥꯅꯨ ꯅꯨꯄꯥ ꯑꯃꯈꯛꯇ ꯑꯗꯨꯒꯤ ꯃꯥꯒꯤ ꯅꯨꯄꯤꯗꯤ ꯅꯣꯏꯒꯤ ꯎꯖꯥꯒꯨꯝꯕ ꯇꯧꯕ ꯀꯣ ꯑꯗꯒꯤ ꯏꯃꯥ ꯅꯨꯨꯄꯥꯗꯤ ꯅꯪꯒꯤ ꯑꯩꯈꯣꯏ ꯆꯥꯔꯖꯇ ꯃꯥꯅ ꯄꯥꯁ ꯇꯧꯔꯛꯑꯣꯏꯕꯀꯣ ꯦꯁꯀ ꯑꯌꯥꯝꯕꯗꯤ ꯑꯥꯏꯅ ꯆꯥꯛ ꯑꯗꯨꯝ ꯊꯣꯡꯕ ꯆꯥꯛ ꯊꯣꯡꯕꯤꯌꯣ ꯍꯥꯏꯗꯤ ꯑꯗꯨꯝ ꯆꯥꯛ ꯊꯣꯡꯅꯤꯡꯉꯥꯏ ꯑꯗꯨꯝ ꯏꯟꯇꯔꯦꯁ ꯅꯥꯏꯕ ꯍꯥꯏꯇꯥꯔꯦ ꯑꯗꯨ ꯆꯥꯛ ꯑꯗꯨꯝ ꯊꯣꯡꯅꯩ
ꯑ
ꯑꯗꯨ ꯑꯪꯀꯜꯒꯤ ꯌꯨꯝ ꯂꯩꯕ ꯃꯇꯝꯗ ꯑꯗꯨꯝ ꯇꯝꯂꯛꯄꯅꯤ ꯃꯆꯥꯅ ꯁꯪ ꯊꯣꯡꯉꯦꯀꯣ ꯀꯅ ꯑꯩꯁ ꯅꯨꯄꯥ ꯑꯣꯏꯔꯁꯨ ꯆꯥꯛ ꯊꯣꯡꯕꯗꯤ ꯍꯩꯒꯗꯕꯅꯤ ꯍꯣꯔꯦꯟ ꯅꯪ ꯂꯨꯍꯣꯡꯕ ꯃꯇꯝ ꯎꯝ ꯍꯣꯔꯦꯟ ꯅꯪ ꯂꯨꯍꯣꯡꯕ ꯃꯇꯝꯗ ꯅꯪ ꯅꯨꯄꯤ ꯅꯥꯔ ꯇꯅ ꯀ ꯃꯩꯪ ꯅꯣꯏꯗꯤꯁ ꯇꯔꯥ ꯎ ꯆꯥꯛ ꯆꯔꯥ ꯍꯦꯜꯂꯒ ꯅꯣꯏ ꯑꯗꯨꯝ ꯆꯥꯛ ꯆꯔꯥ ꯍꯦꯜꯂꯒ ꯑꯗꯨꯝ ꯂꯩꯒꯅꯤꯅꯦ
ꯑ
ꯊꯣꯡꯒꯗꯕꯅꯤ
ꯇꯧꯒꯗꯕꯅꯤ ꯅꯨꯄꯥꯁꯨ ꯅꯨꯄꯤꯁꯨ ꯂꯣꯏꯅꯃꯛ ꯍꯩꯒꯗꯕꯅꯤ ꯀꯩꯅꯣ
ꯆꯥꯛ ꯊꯣꯡꯅꯗꯤ ꯌꯦꯟꯁꯥꯡ ꯂꯣꯟꯗꯒꯤꯗꯤ ꯑꯗꯨꯝ ꯀꯩꯅꯣꯒꯤ ꯑꯗꯨꯝ ꯂꯦꯞꯂꯒ ꯑꯗꯨꯝ ꯌꯦꯛꯉꯒ ꯂꯩꯔꯨ ꯆꯠꯊꯣꯛ ꯆꯠꯁꯤꯟ ꯇꯧꯒꯅꯨ ꯑꯗꯨꯗꯤ ꯅꯪ ꯏꯟꯁꯥꯡ ꯍꯥꯎꯔꯔꯣꯏꯅ ꯀꯥꯏꯅ ꯀꯣ
ꯑ
ꯁꯨꯝ ꯌꯥꯕ꯭ꯔꯥ ꯌꯥꯗꯕ꯭ꯔꯥ ꯑꯗꯨꯝꯗꯣ ꯑꯗꯨꯒꯤ ꯄꯦꯁ ꯇꯧꯒꯗꯕꯅꯤ ꯑꯗꯨꯃꯥꯏꯅ ꯍꯥꯏꯔꯛꯑꯒꯦꯗ
ꯑꯥꯎ ꯆꯨꯝꯃꯦ ꯆꯨꯝꯃꯦ
ꯆꯥꯛ ꯊꯣꯡꯗꯤ ꯆꯥꯛ ꯊꯣꯡꯅꯗꯤ ꯑꯩ ꯌꯦꯟꯁꯥꯡꯒꯨꯝꯕ ꯍꯧꯕ ꯊꯣꯡꯅꯗꯤ ꯑꯗꯨꯝ ꯑꯃꯨꯛꯀ ꯊꯣꯡꯔꯒ ꯑꯃꯨꯛꯀ ꯆꯥꯅꯤꯡꯗ꯭ꯔꯦꯅꯦ ꯊꯣꯡꯕ ꯀꯥꯟꯗ ꯑꯗꯨꯝ ꯇꯩꯁ ꯇ ꯑꯐꯥꯕ ꯈꯣꯏꯗꯤ ꯂꯣꯏꯅꯃꯛ ꯇꯦꯁ ꯇꯧꯊꯣꯛꯈ꯭ꯔꯅꯤꯕ
ꯍꯣꯏ
ꯎ ꯥꯎꯔꯗꯤ ꯃꯒꯥ ꯆ ꯍꯥꯥ
ꯍꯧꯖꯤꯛꯇꯤ ꯊꯣꯡꯕ ꯍꯧꯔꯕꯣꯕ
ꯍꯧꯖꯤꯛ ꯊ ꯆꯥꯕꯨꯗꯤ ꯀꯥꯞꯈ꯭ꯔꯦ ꯌꯦꯟꯁꯥꯡ ꯑꯗꯨꯝ
ꯑꯣ
ꯑ ꯍꯣꯔꯦꯟ ꯆ ꯆꯥꯒꯦ ꯆꯥꯒꯦ ꯇꯧꯕ ꯀꯥꯟꯗ ꯑꯗꯨꯝ ꯈꯔ ꯁꯥꯍꯜꯂꯒꯀꯣ ꯆꯥꯒ
ꯊꯦꯡꯗ꯭ꯔꯣꯅꯦ ꯄꯨꯡ ꯅꯥꯏꯟ ꯊꯥꯔꯇꯤ
ꯎꯝ ꯑꯩꯁ ꯍꯧꯖꯤꯛ ꯅꯥꯜꯂꯤꯗ ꯍꯧꯀꯠꯄꯗ ꯉꯥꯏꯔꯤ ꯑꯩꯈꯣꯏꯗꯤ
ꯑꯩꯈꯣꯏꯗꯤ ꯁꯚꯦꯟ ꯊꯥꯔꯇꯤ ꯑ ꯑꯗꯨꯗꯥꯏꯗ ꯆꯥꯛ ꯆꯥꯈ꯭ꯔꯦ
ꯏꯥꯗꯗꯤ ꯍꯧꯀꯠꯂꯦ ꯄꯨꯡ ꯃꯉꯥꯒꯨꯝꯕꯣꯏꯗ ꯇꯨꯝꯕ ꯌꯥꯗꯕ꯭ꯔꯦꯅ ꯑꯁ ꯈꯪꯗ꯭ꯔꯦꯅꯤ ꯃꯦ ꯇꯨꯝꯕ ꯌꯥꯗꯦ ꯑꯗꯨꯒꯤ ꯄꯨꯡ ꯄꯨꯡ ꯔꯣ ꯍꯣꯏꯗ ꯇꯨꯃꯦ ꯄꯨꯡ ꯃꯉꯥꯗ ꯍꯥꯞꯀꯠꯂꯦ ꯑꯗꯨꯝ ꯐꯣꯝꯅ ꯀꯩ ꯀꯩꯅꯣ ꯑꯗꯨꯝ ꯀꯩꯅꯣꯒꯤꯗꯣ ꯑꯗꯨꯝ ꯒ ꯂꯩꯕ
ꯐꯨꯠꯕꯣꯜ ꯌꯦꯡ꯭ꯕꯔꯣ
ꯐꯨꯠꯕꯣꯜ ꯑꯥ ꯐꯨꯠꯕꯣꯜ ꯑꯗꯨꯝ ꯌꯦꯡꯉꯦ ꯐꯨꯠꯕꯣꯜ ꯌꯦꯡꯂꯒ ꯑꯗꯨꯕꯨ ꯍꯣꯔꯦꯟꯁꯨ ꯐꯨꯠꯕꯣꯜ ꯂꯩꯌꯦꯅꯦ ꯑꯁ ꯑꯌꯨꯛ ꯑꯌꯨꯛ ꯉꯟꯇꯥ ꯉꯟꯇꯥꯥꯡꯉ ꯑꯗꯨꯝ ꯐꯨꯠꯕꯣꯜ ꯂꯩꯌꯦꯕꯀꯣ
ꯑꯥ ꯀꯅꯥ ꯁꯞꯄꯣꯔꯠ ꯇꯧꯕꯅꯣ ꯅꯣꯏꯗꯤ
ꯑꯩꯅ ꯑꯥꯔꯖꯦꯟꯇꯤꯅꯥ ꯁꯞꯄꯣꯔꯠ ꯇꯧꯋꯦ
ꯑꯁ ꯁꯦꯝ ꯇꯥꯔꯦ ꯑꯗꯨꯗꯤ
ꯎꯝ ꯅ ꯃꯣꯏꯁꯦ ꯉꯝꯂꯛꯄ ꯀꯩꯅꯣꯒꯤ ꯐꯖꯕ ꯂꯩꯌꯦꯕ ꯀꯣꯍꯣꯏꯁꯨ ꯍꯧꯖꯤꯛ ꯐꯥꯎꯕꯗꯤ ꯃꯣꯏꯅ ꯁꯤꯟꯅꯕ ꯃꯑꯣꯡꯗ ꯐꯖꯔꯤ
ꯑ ꯑ ꯍꯩꯗꯤ ꯍꯩꯇꯦꯔꯥ ꯑꯗꯨꯕꯨ ꯑꯗꯨꯝ ꯃꯣꯏꯗꯤ ꯐꯕꯗꯤ ꯃꯥꯟꯕ ꯑꯗꯨꯒꯤ ꯑꯗꯨꯝ ꯇꯧꯕ ꯅꯠꯇ꯭ꯔꯗꯤ ꯐꯨꯠꯕꯣꯜꯗꯤ ꯀꯩꯝ ꯍꯩꯇꯦꯔꯥ
ꯎ ꯃꯣꯏ ꯃꯣꯏꯗꯤ ꯀꯩꯅꯣꯒꯤꯍꯦ ꯅꯠꯇꯦꯍꯦ ꯌꯥꯝ ꯍꯥꯏꯔꯛꯄꯗꯗꯤ ꯀꯩꯅꯣꯒꯤ ꯑꯐꯥꯎ ꯑꯁꯇꯥꯞ
ꯅꯠꯇꯦ ꯅꯠꯇꯦ ꯍꯩꯇꯦ ꯍꯥꯏꯕꯗꯤ ꯑꯩ ꯍꯩꯇꯦꯕ ꯑꯩ ꯀꯩꯝ ꯈꯪꯗꯦꯕ ꯐꯨꯠꯕꯣꯜꯒꯤ ꯃꯇꯥꯡꯗꯤ ꯈꯪꯗꯦꯕ ꯑꯗꯣ ꯑꯗꯨꯝ ꯑꯥꯔꯖꯤꯇꯤꯅꯥ ꯑꯗꯨ ꯐꯕ ꯁꯞꯄꯣꯔꯠ ꯇꯧꯋꯦꯕ
ꯑꯣ ꯀꯩꯅꯣꯒꯤ ꯃꯣꯏꯗꯤ ꯌꯥꯝ ꯀꯩꯅꯣ ꯀꯩꯅꯣ ꯃꯣꯏꯗꯤ ꯌꯥꯝ ꯍꯩꯕꯗꯤ ꯅꯠꯇꯦ ꯑꯗꯨꯒꯤ ꯃꯣꯏꯒꯤ ꯃꯔꯨꯞ ꯃꯄꯥꯡ ꯈꯣꯏꯗꯀꯧꯣ ꯃꯣꯏꯒꯤ ꯇꯤꯃꯤꯠꯈꯣꯏꯗ ꯑꯗꯨꯝ ꯃꯣꯏꯁꯨꯦ ꯈꯣꯡꯁꯦ ꯑꯗꯨꯝ ꯆꯞ ꯃꯥꯟꯅꯕ ꯈꯣꯡ
ꯑ
ꯑꯃꯔꯛ ꯈꯛꯇ ꯇꯥꯏ ꯇꯥꯏꯃꯤꯡꯗꯣ ꯑꯗꯨꯝ ꯆꯠꯂꯒ ꯂꯩꯕ ꯑꯃꯨꯛꯀ ꯃꯣꯏꯁꯦ ꯕꯦꯁ ꯑꯣꯏꯔꯗꯤ ꯃꯣꯏꯁꯦ ꯂꯥꯛꯁꯤ ꯌꯥꯝ ꯐꯦꯕꯔ ꯇꯧꯋꯦꯕ ꯃꯣꯏꯗ
ꯑ ꯑꯆꯥꯆꯥ
ꯃꯣꯏꯒꯤ ꯃꯣꯏꯒꯤ ꯂꯥꯛꯁꯤ ꯌꯥꯝ ꯀꯜꯂꯤ ꯅꯍꯥꯟꯁꯨ ꯑꯗꯨꯝ ꯑꯀꯟꯕ ꯑ ꯑꯀꯟꯕ ꯇꯤꯝꯗ ꯊꯦꯡꯅꯩꯌꯦꯕ ꯑꯗꯨꯒꯤ ꯃꯣꯏꯅ ꯑꯗꯨꯝ ꯂꯥꯛꯅ ꯑꯗꯨꯝ ꯉꯝꯃꯦꯕ
ꯍꯣꯏ ꯊꯋꯣꯏꯅ ꯍꯥꯏꯌꯦꯅꯦ ꯃꯤꯁꯤꯡꯁꯨ
ꯎꯝ ꯎꯝ ꯂꯞ ꯐꯦꯕ ꯇꯤꯝ ꯂꯩꯗꯅ
ꯍꯦ
ꯑꯗꯨꯗ ꯂꯩꯔꯦ ꯑꯇꯣꯞꯄ ꯑꯀꯟꯕ ꯁꯤ ꯌꯥꯝ ꯂꯩꯔꯤ ꯈꯪꯗ꯭ꯔꯦ ꯀꯃꯥꯏ ꯀꯃꯥꯏ ꯇꯧꯒꯦꯔ ꯑꯗꯨꯣ
ꯍ
ꯏꯁꯣꯔꯅ ꯆꯥꯟꯕꯤꯔꯗꯤ ꯑꯃꯨꯛꯀ ꯍꯟꯗꯛ ꯆꯍꯤꯁꯨ ꯑꯃꯨꯛꯀ ꯂꯧꯗꯣꯏꯅꯤ
ꯍꯣꯏ ꯂꯥꯏ ꯈꯨ꯭ꯔꯨꯝꯃꯤꯅꯤꯅꯦ ꯃꯤꯁꯤꯡꯁꯦ
ꯎꯝ
ꯍꯣꯏꯁꯨ ꯆꯠꯇꯦ ꯍꯣꯔꯦꯟꯁ ꯌꯦꯡꯖꯣꯏꯔꯥ
ꯍꯣꯔꯦꯟ ꯁꯨ ꯌꯦꯡꯗꯣꯏꯅꯦ
ꯌꯦꯡꯉꯗꯤ
ꯎꯝ ꯌꯦꯡꯒꯅꯤ ꯎꯝ ꯑꯩꯅ ꯑꯩꯅ ꯊꯥꯔꯛꯄꯗꯨꯗꯤ ꯑꯗꯨ ꯑꯗꯨꯝ ꯌꯦꯡꯕ ꯌꯥꯏꯅꯦ ꯑꯗꯨ ꯆꯪꯂꯒ ꯌꯦꯡꯉꯨ
ꯑꯍꯍ
ꯑ
ꯉꯁꯤ ꯀꯅꯥ ꯍꯣꯔꯦꯟ ꯀꯅꯥ ꯀꯅꯥ ꯁꯥꯟꯅꯗꯣꯏꯕ
ꯉꯁꯤꯒꯤꯁꯦ ꯀꯩꯅꯣꯒꯤ ꯑ ꯉꯁꯤꯒꯤꯁꯤꯦ ꯀꯩꯅꯣ ꯀꯩꯅꯣꯒ ꯌꯥꯎꯔꯝꯒꯅꯤ ꯁꯤ ꯀꯥꯎꯈ꯭ꯔꯦꯅꯦ ꯑꯗꯨꯒꯤ ꯀꯅꯥ ꯀꯅꯥꯔꯣ ꯁ꯭ꯋꯤꯖꯔꯂꯦꯟꯗ ꯑꯗꯨꯝ ꯁ꯭ꯋꯤꯖꯔꯂꯦꯟꯒ ꯍꯥꯏ ꯅꯠꯇꯇꯩ ꯑ ꯐ꯭ꯔꯥꯟꯁꯒ ꯄꯦꯔꯒꯔ
ꯑꯥ ꯉꯁꯤꯀꯣ
ꯍꯌꯦꯡ ꯑꯌꯨꯛ ꯍꯌꯦꯡ ꯑꯌꯨꯛ ꯍꯌꯦꯡ ꯑꯌꯨꯛ ꯀꯩꯅꯣ ꯄꯨꯡ ꯕꯣꯔꯣ ꯋꯥꯟ ꯊꯥꯔꯠ ꯑꯦꯀꯅꯣꯒꯤ ꯋꯥꯟ ꯊꯥꯔꯠ ꯇꯤꯗꯀꯣ ꯁꯄꯦꯟꯒ ꯄꯣꯔꯆꯨꯒꯜꯗꯒꯤ ꯑꯃꯨꯛꯀ ꯄꯨꯡ ꯋꯥꯟ ꯊꯥꯔꯇꯤ ꯑꯃꯨꯛꯀ ꯄꯨꯡ ꯃꯉꯥ ꯍꯗ